ꯇꯕ꯭ꯔꯥ
ꯇꯥꯏꯌꯦ
ꯐꯠꯇ꯭ꯔꯤꯕꯣ ꯅꯪ
ꯀꯔꯤꯕ
ꯆꯠꯇ꯭ꯔꯤꯕꯣ
ꯎꯝ ꯆꯠꯇꯔꯤꯌꯦ ꯅꯨꯡꯁꯥ ꯁꯥꯃꯥꯟꯕꯒꯤ ꯇꯟꯁꯨ ꯇꯜꯂꯕ ꯅꯨꯡꯁꯥ ꯁꯥꯃꯟꯕꯒꯤ ꯇꯟꯁꯨ ꯇꯜꯂꯕ꯭ꯔꯥ
ꯑꯁꯤꯅꯤ ꯍ ꯑꯗꯨ
ꯍꯥꯥ
ꯑꯩ ꯐꯨꯔꯤꯔꯥꯅꯦꯕꯜ ꯅꯣꯡꯉꯥꯏꯇꯦ ꯑꯗꯨꯗꯤ
ꯇꯥꯗ꯭ꯔꯣ
ꯑ ꯇꯥꯏꯌꯦ ꯇꯥꯏꯌꯦ ꯍꯧꯖꯤꯛꯇꯤ ꯇꯥꯔꯦ
ꯅꯨꯡꯁꯥ ꯌꯥꯝ ꯀꯟꯕꯔꯣꯕ ꯉꯁꯤ ꯑꯗꯨꯔꯣꯝꯗ
ꯎꯝ ꯉꯁꯤ ꯅꯪ ꯅꯨꯡꯁꯥ ꯌꯥꯝ ꯁꯥꯏ
ꯑꯁ ꯃꯇꯝꯁꯤꯅ ꯎꯄꯥꯏꯔꯇꯦꯅꯦ ꯅꯣꯡ ꯆꯨ ꯑꯃꯨꯛ ꯆꯨꯔꯗꯤ ꯆꯨꯔꯦ ꯆꯨꯔꯗꯤ ꯑꯃꯨꯛ ꯁꯥꯔꯦ ꯑꯗꯨꯅꯦ
ꯎꯝ
ꯎꯝ ꯁꯥꯃꯥꯟꯕꯒꯤꯅꯦ ꯁꯥꯥꯃꯥꯝꯕꯒꯤꯅꯦ ꯆꯥꯛꯁꯨ ꯊꯨ ꯊꯨꯅ ꯂꯥꯝꯃꯦ
ꯑꯗꯨꯗꯁꯨ ꯑꯣꯏꯕ꯭ꯔꯥ
ꯍꯣꯏ ꯁꯥꯏꯌꯦ ꯁꯥꯕꯨꯗꯤ
ꯍꯥꯥ ꯍꯥ
ꯅꯣꯡ ꯃꯥꯡꯉꯗꯤ ꯈꯔ ꯐꯥꯔꯦꯕ
ꯅꯨꯡꯁꯥ ꯌꯥꯝ ꯐꯥꯏꯌꯦ ꯃꯤ ꯃꯄꯥꯟ ꯊꯣꯛꯄ ꯌꯥꯗꯦ
ꯎꯝ ꯎꯝ ꯄꯥꯡꯊꯣꯛꯄ ꯌꯥꯗꯦ ꯍꯧꯖꯤꯛ ꯑꯩꯁ ꯊꯣꯛꯑꯗꯤ ꯂꯣꯏꯔꯦ ꯍꯛꯆꯥꯡ
ꯑꯩꯁꯨ ꯊꯣꯛꯁꯤꯔꯥꯅ ꯇꯧꯕꯅꯦ ꯑꯗꯣ ꯅꯨꯡꯁꯥ ꯁꯥꯃꯟꯒꯤ ꯇꯟꯕ ꯑꯃꯨꯛꯀꯥ
ꯍꯣꯔꯦꯟ ꯈꯔ ꯀ ꯂꯩꯔꯒ ꯆꯠꯂꯨꯅꯦ
ꯎꯝ ꯑꯗꯨ ꯑꯃꯨꯛꯀꯥ ꯇꯥꯟꯈ꯭ꯔꯅꯤꯅꯦ
ꯑꯦ ꯌꯥꯝ ꯉꯜꯂꯤ ꯀꯩꯅꯣ ꯄꯨꯡ
ꯇꯝꯅꯤꯡꯉꯥꯏꯗꯤ ꯌꯥꯝ ꯌꯥꯝ ꯂꯥꯏꯕꯅꯦ ꯀꯩꯅꯣ
ꯍꯥ
ꯆꯠꯊꯣꯛꯄ ꯇꯧꯒꯦ ꯆꯠꯀꯦ ꯍꯥꯏꯗꯤ ꯈꯨꯗꯛꯇꯥ ꯆꯠꯒꯗꯕꯅꯦ ꯅꯠꯇꯔꯥꯗꯤ ꯑꯃꯃꯨꯀꯥꯗꯤ ꯇꯦꯟ ꯇꯧꯈ꯭ꯔꯗꯤ ꯑꯃꯨꯛꯀꯥ ꯇꯜꯂꯦ ꯇꯜꯂꯦ ꯆꯠꯇ꯭ꯔꯦ ꯊꯣꯛꯇ꯭ꯔꯦ ꯑꯣꯏꯗꯦ
ꯅꯨꯃꯤꯠꯅꯅꯦ ꯇꯟꯕ ꯇꯟꯗꯕ
ꯍꯣꯏ
ꯅꯨꯡꯁꯥ ꯊꯣꯛꯇ꯭ꯔꯗꯤ ꯃꯄꯥꯟꯗ ꯆꯠꯕꯁꯨ ꯑꯗꯨꯝ ꯏꯟꯇꯔꯦꯁ ꯂꯩꯌꯦ
ꯎꯝ
ꯅꯠꯇ꯭ꯔꯗꯤ ꯃꯤꯅꯤꯠ ꯑꯃ ꯈꯛꯇ ꯊꯣꯛꯑꯐꯥꯎ
ꯑꯗꯨꯒꯤ ꯈꯔ ꯐꯩꯌꯦ ꯑꯁꯤꯗꯗꯤ
ꯎꯝ ꯅꯣꯏꯔꯣꯝꯗꯤ ꯑꯣꯏꯔꯝꯅꯤ ꯅꯣꯏꯔꯣꯝꯗꯤ ꯎꯔꯨꯝꯁꯨ ꯌꯥꯝ ꯂꯩꯔꯝꯅꯤ ꯈꯣꯏꯔꯣꯝꯗꯗꯤ ꯀꯗꯥꯏꯗꯤ ꯌꯨꯝ ꯉꯥꯛꯇ ꯅꯣꯏꯔꯣꯝꯗꯗꯤ ꯎꯔꯨꯝꯒꯨꯝꯕꯁꯨ ꯌꯥꯝ ꯂꯩꯔꯝꯒꯅꯦꯕ
ꯀ꯭ꯔꯤꯔꯥꯗꯣ
ꯎ ꯎ
ꯑꯣ ꯀꯔꯤꯔꯣ ꯇꯔꯤꯔꯣ
ꯍꯣꯏ
ꯎꯝ ꯂꯩꯌꯦ
ꯎꯄꯥꯝꯕꯤꯗꯣ ꯎ ꯄꯥꯝꯕꯤ ꯑꯆꯧ ꯑꯆꯧꯕꯁꯨ ꯂꯩꯔꯝꯅꯦꯕ ꯑꯗꯨꯒꯤ ꯃꯈꯥꯗ ꯅꯣꯏ ꯑꯗꯨ ꯌꯥꯅꯤ ꯍꯣꯏ ꯅꯨꯁꯤꯠ ꯌꯥꯝꯅ ꯂꯥꯛꯀꯅꯦꯕ
ꯍꯣꯏ ꯅꯨꯡꯁꯤꯠꯄꯨꯗꯤ ꯑꯗꯨꯝ ꯁꯤꯠꯂꯦ ꯑꯗꯨꯁꯨ ꯑꯃꯨꯛꯀꯥ ꯅꯨꯡꯁꯥ ꯁꯥꯕꯅꯤꯅ ꯗꯁꯇꯤ ꯑꯣꯏꯕꯗꯣ
ꯑꯣ
ꯑꯗꯨꯒꯤ ꯑꯥ ꯀꯔꯤꯅꯣ ꯌꯥꯗꯦ ꯂꯣꯏꯅꯃꯛ ꯄꯔꯐꯦꯛ ꯑꯣꯏꯗꯦꯕ
ꯎꯝ
ꯅꯨꯡꯁꯥ ꯁꯥꯌꯦ ꯅꯨꯡꯁꯤꯠ ꯁꯤꯠꯂꯦ ꯃꯄꯥꯟ ꯊꯣꯛꯄ ꯌꯥꯗꯦ ꯃꯄꯥꯟꯗꯗꯤ ꯅꯨꯡꯉꯥꯏꯑꯦ ꯑꯗꯨꯁꯨ ꯃꯄꯥꯟ ꯊꯣꯛ ꯊꯣꯛꯄ ꯌꯥꯗꯦ ꯀꯔꯤꯒꯤꯔ ꯍꯥꯏꯔꯒ ꯅꯨꯡꯁꯥ ꯁꯥꯔꯒ ꯎꯝ ꯎꯐꯨꯟꯗꯣ
ꯎꯝ
ꯎꯐꯨꯟꯗꯣ ꯀꯪꯉꯕꯅꯤꯅ ꯄꯥꯏꯌꯦꯕ
ꯑꯗꯨ ꯑꯁ ꯑꯗꯨ ꯀꯩꯅꯣ ꯂꯥꯛꯀꯅꯤꯍꯦ ꯂꯣꯛ ꯈꯨꯔꯛꯀꯅꯤ
ꯎꯝ ꯂꯣꯛ ꯈꯨꯔꯛꯀꯅꯤ ꯑꯗꯨꯒꯤ ꯌꯥꯗꯦ ꯊꯣꯛꯇꯕꯅ ꯐꯩꯌꯦ
ꯍꯧꯖꯤꯛ ꯃꯇꯝꯁꯤꯗꯤ ꯀꯔꯤ ꯍꯥꯏꯁꯤꯔ ꯏꯁꯤꯡꯒꯤꯁꯨ ꯅꯨꯡꯁꯤꯠꯀꯤꯁꯨ ꯑꯃꯣꯠ ꯑꯃꯣꯠꯄ ꯌꯥꯎꯔꯣꯏꯅꯦꯕꯀꯣ ꯂꯣꯏꯅ ꯃꯤꯛꯁ ꯇꯧꯔꯅꯦꯕ ꯑꯗꯨꯗ ꯌꯥꯝ ꯆꯥꯁꯤꯜꯂꯗꯤ ꯑꯃꯨꯛꯀꯥ ꯂꯥꯏꯅꯥꯁꯤꯗ ꯌꯥꯝ ꯂꯥꯛꯀꯟꯅꯤꯡꯕꯣꯏꯅꯦ
ꯗꯨꯅꯦ ꯅꯣꯏ ꯎꯝ ꯅꯁꯥꯒꯤ ꯐꯪꯖꯕ ꯈꯣꯏ ꯅꯠꯇ꯭ꯔꯥ ꯑꯗꯨꯗ ꯍꯦꯜꯗꯤ ꯍꯦꯜꯗꯤ ꯑꯣꯏꯅꯤꯡꯕ ꯈꯣꯏꯅ ꯍꯦꯟꯅ ꯈꯪꯒꯗꯕꯅꯦ
ꯍꯣꯏ ꯎꯄꯨꯝꯕꯨꯗꯤ ꯁꯤꯗꯗꯤ ꯌꯥꯝ ꯌꯥꯝꯗꯤ ꯂꯩꯇꯦꯗꯥ ꯂꯝꯕꯤ ꯂꯝꯕꯤ ꯗꯨꯀꯣ
ꯁ꯭ꯋꯥꯏꯗꯗꯤ ꯎꯐꯨꯟ ꯌꯥꯝꯕꯅꯦ ꯎꯐꯨꯟ ꯌꯥꯝꯃꯦ ꯑꯗꯨꯁꯨ ꯍꯧꯖꯤꯛ ꯍꯟꯗꯛꯅ ꯂꯝꯕꯤ ꯁꯦꯝꯕꯤꯕꯒꯤ ꯈꯔ ꯐꯩꯌꯦ ꯑꯗꯨ ꯑꯩꯈꯣꯏ ꯑꯩꯈꯣꯏꯒꯤ ꯌꯨꯝ ꯃꯇꯥꯏꯗ ꯅꯍꯥꯟ ꯅꯣꯡ ꯆꯤꯃꯟꯕꯒꯤ ꯂꯦꯟꯁ꯭ꯂꯥꯏꯠ ꯂꯩꯕꯒꯤꯀꯣ
ꯎꯝ
ꯑꯗꯨꯒꯤ ꯑ ꯂꯦꯟꯁ꯭ꯂꯥꯏꯗꯒꯤ ꯇꯥꯕ ꯈꯣꯏꯗꯣ ꯑꯃꯨꯛꯀ ꯗꯔꯥꯏ ꯑꯣꯏꯔꯛꯄꯒꯤ ꯅꯨꯡꯁꯤꯠ ꯁꯤꯠꯂꯗꯤ ꯑꯃꯨꯛꯀ ꯄꯥꯏꯌꯦ ꯎꯐꯨꯟ ꯎꯐꯨꯟ ꯑꯣꯏꯈ꯭ꯔꯦꯕ ꯍꯧꯖꯤꯛꯇꯤ
ꯅꯣꯡ ꯈꯔ ꯐꯅꯤꯀꯣ ꯁꯤꯒꯨꯝꯕꯗꯤ ꯈꯤꯇꯪ ꯈꯤꯇꯪ ꯃꯆꯨꯒꯗꯤ
ꯆꯨꯔꯗꯤ ꯅꯟ ꯁ꯭ꯇꯣꯞꯇ ꯆꯨꯔꯅꯤ ꯑꯃꯨꯛꯀꯥ
ꯏꯁꯤꯡ ꯆꯥꯎꯌꯤꯅꯦ ꯑꯗꯨ ꯑꯃꯨꯛ ꯇꯧꯔꯗꯤ
ꯎꯝ
ꯏꯁꯤꯡ ꯆꯥꯎꯕ ꯃꯇꯝꯗꯤ ꯂꯥꯛꯑꯦ ꯍꯧꯖꯤꯛ
ꯍꯥ
ꯏꯁꯤꯡ ꯆꯥꯎꯕꯒꯤ ꯃꯇꯝꯗꯤ ꯂ ꯑꯕ ꯍꯧꯖꯤꯛ ꯖꯨꯜ ꯑꯥꯒꯁ ꯁꯦꯞꯇꯦꯝꯕꯔ ꯑꯁꯤ ꯊꯥ ꯑꯅꯤꯒꯤ ꯃꯅꯨꯡꯁꯤꯗꯗꯤ ꯐꯖꯅ ꯆꯨꯅꯤ
ꯅ ꯅꯣꯡ ꯆꯨꯔꯗꯤ ꯅꯣꯏ ꯅꯣꯏ ꯑꯦꯔꯤꯌꯥꯗꯁꯨ ꯄꯥꯊꯕ꯭ꯔꯥ ꯏꯁꯤꯡ ꯆꯥꯎꯔꯛꯄ꯭ꯔꯥ
ꯑꯩ ꯆꯪꯉꯦꯍꯦ
ꯇꯜꯂꯦꯀꯣ
ꯍꯥꯀꯨꯝ ꯍꯥꯀꯨꯝꯗꯣ
ꯎꯝ
ꯍꯥꯀꯨꯝꯒꯤ ꯃꯇꯥꯡꯅ ꯍꯥꯀꯨꯝꯒꯤ ꯃꯃꯥꯡ ꯗꯤ ꯅꯪ ꯆꯪꯕꯅꯤꯍꯦ ꯏꯁꯤꯡ ꯃꯅꯨꯡꯗ ꯑꯗꯨꯒꯤ ꯃꯊꯛꯇ ꯂꯣꯏꯅ ꯄꯣꯠꯆꯩ ꯁꯤ ꯂꯣꯏ ꯍꯣꯡꯒꯠꯄꯅꯤ
ꯑꯣ
ꯍꯣꯡꯕꯅꯤꯅꯦ ꯏꯁꯤꯡ ꯏꯁꯤꯡꯗꯣ
ꯇꯜꯂꯦ ꯏꯁꯤꯡ ꯆꯥꯎꯔꯛꯑꯗꯤ
ꯑꯗꯨ ꯃꯅꯨꯡ ꯑꯩꯈꯣꯏ ꯑꯩꯈꯣꯏ ꯌꯨꯝ ꯉꯥꯛꯇꯗꯤ ꯌꯧꯗꯦ
ꯑꯣ
ꯑꯗꯨꯕꯨ ꯑꯇꯣꯞꯄꯁꯤꯡꯗꯤ ꯑꯗꯨꯝ ꯌꯧꯏꯃ ꯑꯈꯣꯏ ꯑꯩꯈꯣꯏꯔꯣꯝꯅꯤ ꯈꯤꯇꯪ ꯋꯥꯠꯂꯦ ꯑ ꯐꯤꯠ ꯇꯔꯥꯒꯨꯝꯕ ꯈꯛꯇ ꯉꯥꯏꯔꯦ ꯌꯧꯅꯤꯡꯉꯥꯏ
ꯂꯥꯏꯕꯛ ꯐꯔꯦꯅꯦ
ꯊꯣꯔꯛ ꯈꯨꯗꯤꯡꯃꯛ ꯂꯣꯏ ꯏꯁꯤꯡ ꯆꯪꯈ꯭ꯔꯕꯅꯦꯕ ꯑꯃꯨꯛ
ꯍꯁ ꯈꯪꯗꯦꯗ ꯄ꯭ꯔꯣꯕ꯭ꯂꯦꯝ ꯉꯥꯛꯇ ꯅꯨꯡꯁꯥ ꯁꯥꯔꯁꯨ ꯌꯥꯗꯦ ꯅꯣꯡ ꯆꯨꯔꯁꯨ ꯌꯥꯗꯦ ꯅꯨꯡꯁꯤꯠ ꯁꯤꯠꯂꯁꯨ ꯌꯥꯗꯦ
ꯑꯩꯗꯤ ꯍꯧꯖꯤꯛꯀꯤ ꯋꯥꯈꯟꯁꯦ ꯑꯩꯗꯤ ꯅꯣꯡ ꯅꯣꯡ
ꯑ ꯅꯣꯡ ꯆꯨꯕꯅ ꯐꯩꯌꯦ ꯍꯥꯏꯕ꯭ꯔꯥ
ꯅꯠꯇꯦ ꯑꯩꯅ ꯍꯥꯏꯗꯤ ꯋꯥꯀꯤꯡ ꯆꯦꯟꯕ ꯅꯨꯡꯉꯥꯏ ꯍꯥꯏꯕ
ꯍꯧꯖꯤꯛ ꯍꯧꯖꯤꯛꯀꯤ ꯃꯇꯝꯁꯦ ꯍꯧꯖꯤꯛ ꯁꯤꯖꯟꯁꯤꯀꯣ
ꯎꯝ
ꯁꯥ ꯅꯣꯏꯗꯤ ꯁꯥꯕꯅꯤꯅ ꯑꯣꯏꯔꯝꯅꯤ ꯎꯝ
ꯆꯦꯟꯕ ꯃꯇꯝꯗ ꯅꯣꯡ ꯆꯨꯔꯛꯑꯗꯤ ꯑꯗꯨꯝ ꯅꯨꯡꯉꯥꯏꯔꯤ ꯆꯦꯟꯕ ꯑꯗꯨꯒꯤꯅꯤꯗ ꯑꯥꯏꯂꯤꯟ ꯑꯗꯨ ꯃꯇꯝꯗ ꯄꯥ ꯐꯪꯗ꯭ꯔꯤ ꯆꯨꯕ꯭ꯔꯥ ꯍꯥꯏꯔꯒ ꯆꯨꯔ ꯆꯨꯔꯛꯇꯦ ꯖꯦꯝ ꯇꯝꯅ ꯈꯤꯇꯪ ꯒꯤꯗꯪ ꯇꯥꯕꯗꯤ ꯈꯤꯇꯪ ꯏꯇꯪ ꯇꯥꯕꯗꯤ ꯍꯨꯃꯥꯡꯅ ꯍꯦꯟꯅ ꯌꯥꯝꯃꯤ ꯃꯠ
ꯑꯝꯍꯍꯝ
ꯎꯡꯗꯣꯡ
ꯈꯣꯡꯃꯥꯡꯗꯩ ꯅꯣꯡꯒꯨꯝꯅ ꯇꯥꯔꯃꯣꯏꯍꯦ
ꯑꯍꯝ ꯅꯦ ꯍꯨꯃꯥꯡ ꯍꯨꯃꯥꯡ ꯊꯣꯛꯄꯅ ꯍꯦꯟꯅ ꯌꯥꯝꯃꯤꯟꯅꯦ ꯇꯪ ꯇꯪ ꯆꯨꯕꯗꯒꯤ ꯆꯦ ꯃꯇꯝꯗ ꯑꯗꯨꯗꯤ ꯍꯛ ꯆꯥꯟꯅ ꯆꯨꯕ ꯈꯪꯗ꯭ꯔꯦꯅꯦ
ꯅꯪꯗꯤ ꯌꯥꯝ ꯀꯩꯅꯣ ꯎꯝ ꯀꯧꯔꯦ ꯑꯩ ꯍꯥꯏꯒꯤꯗꯃꯛ
ꯑꯩꯈꯣꯏꯗꯤ ꯑꯗꯨ ꯆꯪꯅ ꯍꯧꯔꯗꯤ ꯌꯦꯁ ꯂꯣꯏꯔꯦ ꯂꯣꯏꯗꯔ꯭ꯤꯐꯧ ꯁꯨꯛꯂꯦꯡ ꯂꯦꯡꯉꯥꯔꯣꯏ ꯅꯣꯡ ꯆꯨꯨꯔꯁꯨ ꯅꯣꯡ ꯆꯨꯔꯁꯨ ꯆꯨꯗ꯭ꯔꯁꯨ ꯑꯩꯈꯣꯏꯗꯤ ꯊꯕꯛꯇꯤ ꯊꯕꯛ ꯍꯧꯔꯗꯤ ꯂꯣꯏꯗ꯭ꯔꯤꯐꯥꯎ ꯁꯨꯡꯂꯦꯞ ꯂꯦꯞꯂꯔꯣꯏ ꯍꯥꯏꯕ ꯑꯗꯨꯝ
ꯍꯧꯈꯔ꯭ꯗꯤ ꯁꯇꯥꯞꯕꯣꯔꯟ ꯑꯣꯏꯌꯦ ꯅꯪ ꯍꯧꯈ꯭ꯔꯗꯤ ꯌꯥꯝ ꯁꯇꯞꯕꯣꯔꯟ ꯑꯣꯏꯕꯗꯣꯗꯣ ꯇꯧꯗꯔ ꯇꯧꯗ꯭ꯔꯗꯤ ꯑꯃꯨꯛꯀ ꯑꯗꯨꯝ ꯇꯧꯗꯕꯤꯗ ꯂꯩꯕ
ꯎꯝ
ꯆꯥꯡ ꯅꯥꯏꯒꯥꯗꯕꯅꯤꯅꯦ ꯍꯦ ꯀꯩꯅꯣ
ꯍꯣꯏ ꯅꯨꯡꯉꯥꯏ ꯅꯨꯡꯉꯥꯏ
ꯎ ꯇꯗꯦ ꯅꯪꯒꯤ ꯐꯣꯟ ꯗꯣ
ꯇꯥꯕ꯭ꯔꯥ ꯍꯧꯖꯤꯛ
ꯑꯥ ꯇꯥꯏꯌꯦ
ꯑꯩꯗꯤ ꯔꯤꯒꯨꯂꯔ ꯑꯣꯏ ꯑꯣꯏꯕꯒꯤꯅꯦ ꯅꯠꯇ꯭ꯔꯗꯤ ꯅꯍꯥꯟꯗꯒꯤ ꯑꯗꯨꯝ ꯇꯣꯛꯄ ꯌꯥꯔꯕꯅꯦ
ꯑꯣꯏꯔꯝꯅꯦ ꯔꯤꯖꯜꯗꯤ ꯐꯠ ꯔꯤꯖꯜꯗꯤ ꯊꯣꯛꯂꯛꯈ꯭ꯔꯕ꯭ꯔꯣ
ꯈꯔꯗꯤ ꯈꯔꯗꯤ ꯐꯪꯉꯦ ꯉꯣ
ꯎꯝ ꯐꯩꯅ
ꯑꯩꯒ ꯇꯧꯃꯤꯟꯅꯕꯁꯤꯡ ꯃꯣꯏꯗꯤ ꯑꯩꯉꯣꯟꯗꯒꯤꯁꯨ ꯀꯣꯟꯅ ꯇꯧꯋꯦ ꯑꯗꯨꯕꯨ ꯇꯣꯛꯄꯁꯨ ꯑꯩꯉꯣꯟꯗꯒꯤ ꯍꯥꯟꯅ ꯇꯣꯛꯄꯅꯤ ꯃꯣꯏꯗꯤ ꯑꯗꯨꯒꯤ
ꯑꯣ
ꯃꯣꯏꯗꯣ ꯃꯁꯥꯗꯤ ꯐꯅꯤꯡꯕ ꯑꯗꯨꯕꯨ ꯀꯩ ꯍꯥꯏꯁꯦ ꯈꯥꯡꯕꯗꯤ ꯂꯩꯇꯕꯀꯣ ꯃꯣꯏꯉꯣꯟꯗ ꯃꯣꯏ ꯃꯣꯏ ꯃꯣꯏ ꯃꯣꯏ ꯋꯥꯈꯟꯗꯀꯣ
ꯑꯣ ꯑꯣ
ꯑꯗꯨꯒꯤ ꯃꯣꯏꯒꯤ ꯋꯥꯈꯜꯗꯗꯤ ꯈꯤꯇꯪ ꯇꯧꯔꯒ ꯌꯥꯝ ꯊꯣꯛꯀꯅꯤ ꯍꯥꯏꯕꯒꯤ ꯋꯥꯈꯜꯗ ꯈꯟꯕꯒꯤ ꯃꯣꯏꯅ
ꯎꯝ ꯄꯦꯁꯤꯌꯦꯟꯁ ꯇꯤ ꯂꯩꯒꯗꯕꯅꯤꯗ
ꯍꯣꯏ ꯑꯗꯨꯒꯤꯅꯦ ꯁꯤꯒꯨꯝꯕ ꯊꯕꯛꯇꯤ ꯌꯥꯝ ꯂꯥꯏꯅ ꯐꯪꯕ ꯅꯠꯇꯦꯕ ꯃꯇꯝ ꯀꯌꯥ ꯆꯪꯂꯒ ꯇꯧꯕ ꯃꯇꯨꯡꯗ ꯐꯪꯕꯗ ꯐꯪꯕꯗꯨ ꯃꯣꯏꯅ ꯎꯕꯗꯗꯤ ꯈꯤꯇꯪ ꯇꯧꯔꯒ ꯃꯣꯏꯁꯨ ꯐꯪꯉꯝꯅꯤ ꯍꯥꯏꯕꯩ ꯎꯕꯒꯤꯅꯦ ꯃꯣꯏ ꯋꯥꯈꯟꯗ
ꯎꯝ ꯆꯍꯤ ꯀꯌꯥ ꯁꯨꯔꯒꯦ ꯅꯪ ꯀꯩꯅꯣ ꯁꯤ ꯋꯥꯛꯑꯥꯎꯠ ꯇꯧꯕ
ꯆꯍꯤ ꯑꯍꯤ ꯑꯅꯤ ꯑꯍꯨꯝ ꯁꯨꯔꯦ
ꯑꯣ ꯌꯥꯝ ꯐꯅ ꯊꯣꯛꯂꯝꯃꯅꯤ ꯔꯤꯖꯜ
ꯎꯝ ꯍꯧꯖꯤꯛꯇꯤ ꯍꯥꯟꯅꯗꯒꯤꯗꯤ ꯑꯗꯨꯝ ꯍꯣꯏ ꯐꯗꯤ ꯐꯩꯌꯦꯗ ꯏꯁꯥꯁꯨ ꯑꯗꯨꯝ ꯈꯔꯥ ꯑꯩꯅ ꯑꯗꯨꯝ ꯂꯦꯞ ꯂꯦꯞꯇꯅ ꯑꯗꯨꯝ ꯅꯨꯡꯇꯤꯒꯤ ꯑꯗꯨꯝ ꯈꯤꯇꯪ ꯈꯤꯇꯪ ꯇꯧꯕꯒꯤ ꯍꯟꯅꯗꯒꯤꯗꯤ ꯑꯗꯨꯝ ꯔꯤꯖꯜꯁꯦ ꯑꯗꯨꯝ ꯐꯔꯦ ꯐꯕꯗꯤ ꯑꯗꯨꯒꯤ ꯏꯁꯥꯁꯨ ꯋꯥꯈꯜꯁꯨ ꯑꯗꯨꯝ ꯅꯨꯡꯉꯥꯏꯕ
ꯐꯩꯌꯦ ꯐꯩꯌꯦ ꯌꯥꯝꯅ ꯐꯩꯌꯦ
ꯎꯝ ꯑꯗꯨꯕꯨ ꯀꯔꯤ ꯍꯥꯏꯁꯤꯔ ꯈꯨꯟꯗꯒꯨꯝꯕ ꯈꯨꯟꯗꯒꯨꯝ ꯆꯤꯡꯗꯒꯨꯝꯕ ꯈꯨꯟꯗ ꯆꯠꯂꯗꯤ ꯁꯤꯒꯨꯝꯕ ꯃꯇꯝꯁꯨ ꯄꯥꯛ ꯐꯪꯗꯦꯕ ꯅꯨꯡꯇꯤꯒꯤ ꯐꯪꯗꯦꯕꯀꯣ ꯑꯗꯨꯅ ꯑꯗꯨꯃꯠ ꯇꯝꯗꯗꯤ ꯍꯞꯇꯥ ꯑꯃꯒꯨꯝꯕ ꯅꯨꯃꯤꯠ ꯃꯉꯥꯒꯨꯝꯕꯁꯨ ꯇꯣꯛꯑ ꯑꯗꯨꯝ ꯂꯦꯞꯄꯁꯨ ꯂꯩꯌꯦꯕ
ꯑꯣ ꯑꯗꯨ ꯂꯩꯄꯨꯔꯗꯤ ꯑꯃꯨꯛꯀ ꯌꯥꯗꯕ꯭ꯔꯥ ꯂꯦꯞꯄ꯭ꯔꯗꯤ ꯑꯃꯨꯛꯀ
ꯀꯨꯏꯅ ꯂꯩꯔꯗꯤ ꯃꯣꯏꯁꯨ ꯑꯗꯨꯝ ꯈꯤꯇꯪꯪ ꯇꯪ ꯇꯪ ꯀꯩ ꯍꯥꯏꯁꯤꯔꯥ ꯍꯛꯆꯥꯡꯗꯣ ꯀ꯭ꯌꯤꯝ ꯇꯧꯔꯣꯏꯗ ꯑꯗꯨꯕꯨꯗꯤ
ꯑꯗꯨꯕꯨ ꯑꯩꯗꯤ ꯑꯩꯗꯤ ꯑꯗꯨꯝ ꯃꯍꯧꯁꯥ ꯅꯦꯆꯔꯦꯜꯒꯤ ꯑꯣꯏꯕꯤꯅꯤꯅꯀꯣ ꯑꯇꯩꯁꯤꯡꯗꯤ ꯀꯩ ꯍꯥꯏꯁꯤꯔꯥ ꯖꯤꯝꯁ ꯅꯝꯕꯁꯤꯡ ꯒꯨꯝꯕꯗꯤ ꯃꯣꯏꯗꯤ ꯀꯔꯤ ꯍꯥꯏꯁꯤꯔ ꯄꯥꯎꯗꯔꯒꯨꯝꯕ ꯌꯥꯝ ꯆꯥꯏꯗꯅ ꯌꯥꯝ ꯆꯥꯎꯍꯟꯅꯤꯡꯉꯥꯏ ꯃꯣꯏꯅ ꯁꯦ ꯃꯣꯏꯅ ꯆꯥꯕꯗꯨ
ꯎꯝ
ꯑꯗꯨꯒꯨꯝꯕꯁꯤꯡꯗꯤ ꯃꯣꯏꯗꯤ ꯇꯣꯞꯄ ꯃꯇꯝꯗ ꯌꯥꯝ ꯊꯨꯅ ꯇꯥꯒꯟ ꯌꯥꯝ ꯊꯨꯃꯟꯕꯅꯦ
ꯑꯣ
ꯍꯥꯏꯗꯤ ꯍꯥꯏꯗꯤ ꯏꯁꯥꯒꯤ ꯅꯦꯆꯔꯦꯜ ꯍꯣꯏ ꯑꯩꯗꯤ ꯏꯁꯥꯒꯤ ꯅꯦꯠ ꯆꯔꯦꯜ ꯑꯣꯏꯅ ꯍꯥꯏꯗꯤ ꯗꯥꯏꯠꯇꯤꯡꯀꯣ ꯆꯤꯟꯖꯥꯡ ꯆꯥꯕ ꯊꯣꯄ ꯑꯗꯨꯗꯒꯤ ꯕꯦꯠ ꯇꯧꯕꯅꯤꯅ
ꯑꯣ
ꯑꯗꯨꯒꯤꯅꯦ ꯁꯤ ꯊꯕꯛꯇꯤ ꯑꯩꯗꯤ ꯍꯌꯦꯡꯋꯥꯏ ꯐꯥꯎ ꯑꯗꯨꯝ ꯑꯩꯅ ꯉꯝꯕ ꯐꯥꯎ ꯑꯗꯨꯝ ꯌꯥꯝꯃꯁꯨ ꯈꯤꯇꯪ ꯑꯣꯏꯔꯁꯨ ꯑꯗꯨꯝ ꯇꯧꯔ ꯂꯩꯅꯤ ꯁꯤ ꯊꯕꯛꯇꯤ
ꯑꯣ ꯐꯩꯌꯦ ꯍꯣꯏ ꯑꯗꯨꯝ ꯇꯧꯑꯣ
ꯍꯧꯖꯤꯛ ꯁꯤ ꯑꯁꯤ ꯍꯧꯖꯤꯛ ꯇꯧꯍꯧꯕꯁꯤꯅ ꯍꯌꯦꯡ ꯀꯩ ꯍꯥꯏꯁꯤꯔꯥ ꯑꯩꯈꯣꯏꯅ ꯑꯍꯟ ꯑꯣꯏꯔꯛꯑꯀꯥꯟꯗ ꯈ꯭ꯋꯥꯏ ꯌꯥꯝ ꯀꯟꯅꯩꯌꯦꯕ
ꯎꯝ
ꯌꯥꯝ ꯁꯦꯞ ꯑꯣꯏꯕꯀꯣ ꯎꯝ ꯑꯗꯨꯏꯅꯦ ꯑꯗꯨꯒꯤꯐꯥꯎ ꯈꯜꯂꯒ ꯇꯧꯔꯤꯕꯅꯤ ꯌꯦꯡꯉꯨ ꯍꯧꯖꯤꯛ ꯑꯍꯟꯁꯤꯡꯗꯣ ꯌꯦꯡꯉꯨ ꯃꯈꯟ ꯃꯈꯟ ꯂꯥꯏꯅꯥ ꯂꯥꯛꯑꯒ ꯃꯁꯥ ꯁꯣꯜꯂꯒꯀꯣ ꯌꯥꯝꯅ ꯑꯍꯟ ꯑꯣꯏꯗ꯭ꯔꯤꯉꯩꯩꯅ ꯆꯍꯤ ꯌꯥꯡꯈꯩ ꯍꯨꯝꯐꯨ ꯑꯗꯨꯒꯨꯝꯕ ꯈꯠꯇ ꯐꯥꯎ ꯌꯥꯝꯅ ꯂꯥꯏꯅꯥ ꯂꯥꯏꯔ ꯑꯗꯨꯒꯤꯅꯤ
ꯍꯣꯏꯅꯦ ꯑꯗꯨ ꯐꯩꯌꯦ ꯋ꯭ꯔꯥꯛ